ꯍꯜꯂꯣ
ꯍꯜꯂꯣ ꯑꯣ
ꯇꯥꯕ꯭ꯔꯣ
ꯇꯥꯏꯌꯦ
ꯑꯥꯑꯣ ꯀꯩꯗ꯭ꯧꯔꯝꯃꯤꯅꯣ
ꯀꯩꯁꯨ ꯇꯧꯗꯦ ꯂꯩ ꯑꯗꯨꯝ ꯂꯩꯌꯦ ꯅꯪꯗꯤ
ꯑꯥ ꯑꯩꯖꯨ ꯆꯞ ꯃꯥꯟꯅꯩ ꯍꯦ ꯆꯥꯛ ꯆꯥ ꯂꯣꯏꯕꯗ ꯉꯥꯏꯔꯤ ꯑꯩꯖꯨ ꯆꯥꯛ- ꯏꯁꯤꯡꯗꯤ ꯆꯥꯔꯕꯣ
ꯉꯁꯥꯏꯅ ꯂꯣꯏꯔꯦ ꯑꯩꯗꯤ
ꯑꯣꯑꯣ ꯁꯦꯆ ꯑꯩꯗꯤ ꯗꯥꯜꯒ ꯕꯨꯔꯤꯒ
ꯗꯥꯜꯒ ꯕꯨꯔꯤ ꯍꯥꯎꯕ꯭ꯔꯣ
ꯁꯥꯎꯋꯦꯗ ꯑꯗꯨꯝ ꯎꯄꯥꯏ ꯂꯩꯇꯦ ꯑꯦꯟꯖꯥꯡ ꯆꯥꯅꯤꯡꯉꯥꯏ ꯂꯩꯇꯕꯒꯤ ꯄꯪꯆꯥ ꯆꯥꯔꯕꯅꯦ
ꯑꯣꯡ
ꯁꯤꯁꯇꯔꯗꯤ ꯀꯩ ꯏꯟꯖꯥꯡ ꯆꯥꯕꯤꯒꯦ
ꯑꯩꯗꯤ ꯁꯧꯒ꯭ꯔꯤ ꯆꯥꯏ
ꯑꯥꯁ ꯑꯗꯨꯅ ꯍꯦꯟꯅ ꯍꯥꯎꯔꯅꯤꯍꯦ ꯑꯗꯣ ꯁꯧꯒꯔꯤꯗꯤ ꯆꯃꯟꯗꯅ ꯈꯤꯔꯦꯗ
ꯁꯧꯒꯔꯤꯁꯨ ꯆꯥꯃꯜꯂꯦ ꯅꯪꯗꯤ
ꯁꯧꯒꯔꯤꯁꯦ ꯆꯥꯃꯟꯈ꯭ꯔꯦ ꯇꯟꯕꯩ ꯇꯟꯁꯤꯜꯂꯛꯈ꯭ꯔꯦ ꯁꯧꯒꯔꯤ ꯆꯥꯔꯒꯗꯤ
ꯉꯥ ꯑꯀꯪꯕꯒ ꯍꯥꯎꯕꯅꯤꯍꯦ
ꯍꯣꯏ ꯍꯥꯎꯕ ꯃꯇꯝꯁꯨ ꯂꯩꯑꯦꯗ ꯇꯣꯏꯃꯟꯕꯒꯤꯀꯣ ꯑꯩꯅ ꯇꯜꯂꯛꯑꯕ
ꯀꯩꯗꯧꯔꯤꯅꯣ ꯅꯪꯗꯤ ꯀꯩꯗꯧꯔꯤꯅꯣ ꯇꯥꯕ꯭ꯔꯣ ꯇꯥꯗ꯭ꯔꯣ ꯍꯜꯂꯣ